ꯍꯜꯂꯣ
ꯑꯧ ꯚꯏ
ꯎꯝ ꯚꯩ ꯀꯩꯗꯧꯔꯝꯃꯤꯅꯣ
ꯑꯁ ꯑꯩꯁꯦ ꯁꯨꯝ ꯑ ꯀꯩ ꯇꯧꯅ ꯌꯥꯅꯦ ꯦ ꯁꯤꯗꯤ ꯍꯤꯞꯄ ꯂꯩꯔꯝꯃꯤꯅꯤꯅꯦ
ꯑꯣ
ꯇꯁꯤꯡ ꯆꯥꯗꯤ
ꯆꯥ ꯊ ꯏ ꯁ ꯊꯕꯣ ꯑꯩꯗꯤ ꯁꯨꯝ ꯊꯥꯕꯤ ꯁꯨꯝ ꯇꯥꯔꯝꯕꯅꯦ
ꯊꯕꯤꯦ
ꯎꯝ
ꯑꯣ ꯑꯊꯣꯡꯗꯕ꯭ꯔꯣ ꯑꯍꯤꯡꯕ꯭ꯔꯣ
ꯑꯍꯤꯡꯕꯅꯦ ꯕꯥꯏ
ꯑꯣ ꯀꯩꯅꯣ ꯊꯖꯤꯛ ꯊꯕꯤ ꯆꯥꯁꯤꯜꯂꯤꯁꯤꯕꯣ
ꯁꯨꯝ ꯆꯥꯅꯤꯡꯉꯛꯄ ꯏꯁꯥꯥꯁꯦ ꯁꯨꯝ ꯀꯩ ꯍꯥꯏꯅꯤ ꯈꯤꯇꯪ ꯐ꯭ꯔꯦꯁ ꯑꯣꯏꯅꯤ ꯍꯥꯏꯥꯏꯅ ꯊꯥꯏꯕꯤ ꯆꯕꯁꯦ ꯁꯨꯝ ꯐ꯭ꯔꯦꯁ ꯑꯣꯏ ꯈꯟꯖꯕ ꯍꯥꯏꯇꯥꯔꯦ ꯑꯩꯒꯤ ꯑꯣꯏꯅ
ꯑꯣ ꯊꯕꯤꯗꯤ ꯊꯕꯤꯅꯦꯕ ꯊꯨꯝ ꯃꯣꯔꯣꯛ ꯀꯩꯀꯥ ꯌꯥꯎꯗꯦꯕ
ꯍꯣꯏ
ꯑꯣ ꯍꯥꯎꯕꯅꯦ ꯍ ꯑꯗꯨꯁꯨ ꯑꯗꯨꯝ
ꯍꯥꯎ ꯑꯦ ꯍꯥꯎ ꯏꯦ ꯕꯥꯏ
ꯆꯥꯕꯒꯒ ꯍꯥꯎꯕꯗꯤ
ꯎꯝ
ꯑꯁꯤ ꯗꯤ ꯀꯣꯂꯦꯖ ꯀꯥꯀ ꯆꯇ꯭ꯔꯦ
ꯀꯣꯂꯦꯖ ꯆꯠꯇ꯭ꯔꯦ ꯚꯥꯏ ꯉꯁꯤꯗꯤ
ꯀꯥꯏ ꯀꯥꯏ ꯆꯊꯣꯔꯒꯦ ꯉꯁꯤ
ꯁꯤꯁꯨ ꯚꯥꯏ ꯀꯔꯤꯁꯨ ꯆꯠꯄꯗꯤ ꯑꯣꯏꯗꯦꯔꯦ ꯎꯝ ꯑꯗꯨꯝ ꯌꯨꯝꯗ ꯁꯨꯝ ꯂꯩꯌꯦ ꯕꯥꯏꯗꯤ ꯀꯦ ꯀꯦ ꯆꯠꯂꯨꯒꯦ ꯅꯣꯏ ꯅꯍꯥꯜ ꯈꯔ ꯀꯣꯏꯕ ꯆꯠꯂꯦ ꯍꯥꯏꯕ ꯄꯥꯎ ꯑꯃꯁꯁꯨ ꯇꯥꯏ
ꯑꯥ
ꯑꯗꯨ ꯀꯃꯥꯏꯅ ꯇꯧꯔꯤꯅꯣ ꯑꯩ ꯀꯗꯤ ꯍꯧꯕꯤꯔꯝ ꯄꯣꯟꯗꯦꯅꯦ
ꯑꯣ ꯑꯩꯈꯣꯏꯗꯣ ꯈꯨꯗꯛꯇ ꯁꯤꯟꯕ ꯄ꯭ꯂꯥꯟꯅꯦ ꯅꯪꯗꯣ ꯑꯗꯨ ꯅꯨꯃꯤꯠꯇꯣ ꯅꯪ ꯀꯩꯅꯣ ꯀꯣꯂꯦꯖ ꯆꯠꯊꯣꯛꯈꯤꯕ ꯑꯣꯏꯕ ꯑꯗꯨꯅꯅꯦ ꯑꯩꯈꯣꯏ ꯑꯗꯨꯝ ꯈꯨꯗꯛꯇ ꯁꯤꯟꯁꯤꯟꯕꯅꯦ
ꯑꯣ ꯑꯗꯨ ꯀꯃꯥꯏ ꯀꯃꯥꯏ ꯇꯧꯒꯦꯗꯣ ꯋꯥꯔꯤ ꯈꯔ ꯂꯤꯌꯣ
ꯑꯁ ꯑꯩꯈꯣꯏ ꯀꯩꯁꯨ ꯌꯥꯝꯅ ꯆꯠꯇꯦꯗ ꯑꯥ ꯂꯝ ꯀꯩꯅꯣꯗ ꯈꯇꯪ ꯆꯠꯄꯅꯦ ꯑꯥ ꯃꯣꯏꯔꯥꯡꯗ ꯈꯇꯪ ꯆꯠꯄꯅꯦ ꯑꯇꯩ ꯑꯨꯇ ꯆꯠꯇ꯭ꯔꯦ ꯑꯗꯨꯁꯨ ꯅꯣꯡ ꯇꯥꯁꯤꯜꯂꯛꯇꯅꯕ ꯕꯦꯔꯥ ꯀꯥꯏ
ꯅꯣꯡ ꯇꯁꯜꯂꯛ ꯑꯦ ꯕ
ꯎꯝ ꯅꯨꯡ ꯇꯥꯁꯤꯜꯂꯛꯇꯅ ꯆꯠꯐꯝ ꯂꯥꯛꯐꯝ ꯈꯔ ꯈꯪꯕꯖꯥꯠ ꯅꯠꯇꯦꯗ
ꯍ
ꯍꯧꯖꯤꯛꯇꯤ ꯅꯣꯡꯖꯨ ꯊꯥ ꯃꯇꯝꯗꯣ ꯌꯧꯔꯛꯑꯃꯤꯅꯀꯣ ꯑꯁ ꯑꯩꯗꯤ ꯑꯩ ꯋꯥꯈꯜꯗꯗꯤ ꯀꯣꯕ ꯆꯠꯄꯁꯦ ꯋꯤꯟꯇꯔꯗꯅ ꯏꯅꯧ ꯅꯨꯡꯉꯥꯏꯒꯗꯧ ꯃꯥꯜꯂꯦꯕꯣ ꯏꯩ ꯋꯥꯈꯜꯗꯗꯤ ꯏꯪ ꯏꯪꯒ ꯂꯥꯎꯔꯒ
ꯋꯤꯜꯇꯔ ꯅ ꯕꯦꯁꯅꯤ ꯕꯥꯏ
ꯆꯥꯕ ꯊꯛꯄꯁꯨ ꯅꯨꯡꯉꯥꯏꯕ
ꯃꯥꯅꯦꯟ ꯄꯨꯟꯁꯦ ꯈꯪꯗꯦ ꯑꯩꯒꯤ ꯑꯣꯏꯅꯗꯤ ꯑꯩꯁꯨ ꯋꯤꯟꯇꯔꯁꯦ ꯌꯥꯝ ꯄꯥꯝꯃꯦ
ꯑꯗꯨꯅꯤ ꯆꯥꯔꯤꯈꯩ ꯍꯥꯎꯕ ꯃꯇꯝꯁꯨ ꯁꯥꯡꯕ
ꯎꯝ
ꯑꯦ ꯉꯁꯥꯏ ꯑꯌꯨꯛꯅ ꯀꯩꯅꯣꯗꯨꯕꯨ ꯉꯁꯥꯏ ꯑꯌꯨꯛꯇ ꯐꯤꯐꯥ ꯋꯥꯔꯜ ꯀꯞ ꯁꯦꯔꯦꯡ ꯑꯣꯄꯅꯤꯡ ꯁꯦꯔꯦꯃꯣꯅꯤ ꯌꯦꯡꯗꯕ꯭ꯔꯣ
ꯌꯦꯡꯍꯧꯗ꯭ꯔꯦ ꯃꯔꯨꯞ
ꯏꯪꯂꯤꯁ ꯌꯥꯝ ꯐꯖꯩꯩꯅ ꯍꯥꯏꯒꯨꯝ ꯇꯧꯕ ꯑꯩ ꯑꯝꯇꯕꯨ ꯍꯜꯂ ꯌꯦꯡꯅꯤꯡꯉꯦ ꯃꯣꯏ ꯀꯔꯤ ꯀꯔꯤ ꯑꯦꯐ ꯌꯥꯝ ꯌꯦꯡꯅꯩ ꯅ ꯍꯥꯏꯕꯅꯦ
ꯑꯦꯞꯇꯣ ꯏꯩꯉꯣꯜꯗꯁꯨ ꯌꯥꯎ ꯏ ꯕꯥꯏ ꯊꯥꯕꯤꯔꯛꯎꯔꯣ
ꯑ ꯍꯣꯏ ꯌꯥꯏꯌꯦ ꯑꯗꯣ ꯑꯩ ꯕꯣꯟꯗꯤꯀꯣ ꯑꯇꯩꯗꯤ ꯌꯦꯡꯅꯤꯡꯗꯦꯗ ꯕ꯭ꯔꯥꯖꯤꯜꯒꯨꯝꯕ ꯏꯁꯄꯦꯟꯒꯨꯝꯕ ꯖꯔꯃꯅꯤꯒ ꯒꯨꯝꯕ ꯑꯣ ꯄꯔꫭꯇꯨꯒꯜꯒꯨꯝꯕ ꯁꯨꯝꯕꯁꯦ ꯑꯇꯩꯗꯤ ꯀꯌꯥ ꯌꯦꯡꯅꯤꯡꯕ ꯏꯐꯥꯎ ꯐꯥꯎꯗꯦ
ꯀꯩꯅꯣꯗ ꯀ ꯌꯦꯉ ꯑꯣꯏꯔꯦ ꯇꯨꯒꯤꯕꯨꯗꯦ
ꯎꯝ ꯑꯣ ꯃꯣꯏꯗꯤ ꯃꯇꯝꯁꯦ ꯍꯦꯛ ꯆꯥꯟꯅꯗꯕꯁꯤꯗꯅꯦ ꯁꯤ ꯐꯔꯛ ꯇꯥꯔꯤꯁꯦ
ꯎꯝ ꯆꯅ ꯄꯤ ꯆꯅ ꯃꯣꯣꯏꯁ
ꯃꯣꯏ ꯌꯥꯝ ꯐꯖꯈꯅ ꯉꯥ ꯏꯟꯊ ꯃꯆꯥ ꯑꯃꯁꯨ ꯌꯥꯎꯕ ꯃꯥꯜꯂꯦ ꯃꯣꯏ ꯑꯣꯄꯅꯤꯡ ꯇꯧꯕꯗ
ꯂꯧꯔꯝꯒꯗꯧꯔꯤ ꯃꯥꯂ ꯍꯥꯏꯗꯤ ꯀꯩꯅꯣꯒꯤ
ꯌꯥꯎꯋꯦ ꯌꯥꯎꯋꯦ ꯗꯦꯝ ꯃꯆꯥ ꯑꯃ ꯌꯥꯎꯋꯦ
ꯌꯥꯝ ꯐꯩ ꯌꯥꯝ ꯃꯁꯥꯅ ꯁꯥꯟꯅ ꯌꯥ ꯌꯥꯔꯀꯁ ꯑꯗꯨꯗꯤ ꯈꯟꯗꯩ ꯍꯥꯏꯔꯤꯕꯅꯤ ꯈꯔ ꯌꯥꯝꯅ ꯌꯥꯔꯛꯑꯗꯤ ꯐꯒꯗꯕꯅꯤ
ꯎꯝ
ꯐꯤꯐꯥꯥꯁꯦ ꯥꯏ ꯊ ꯀꯔꯤ ꯂꯝꯅ ꯂꯣ ꯈꯪꯉꯦ
ꯑ ꯀꯩ ꯇꯣꯕ
ꯐꯤꯐꯥꯖꯍꯂ ꯀꯁꯦ ꯀꯔꯤ ꯂꯝꯅ ꯂꯧꯒꯗꯕ ꯃꯥꯟꯈꯤꯕ
ꯑꯗꯨ ꯇꯣꯁ ꯈꯪꯗꯦꯅꯦ ꯑꯃꯅꯁꯨ ꯃꯥꯜꯜꯂꯤ ꯑꯃꯅꯁꯨ ꯁꯤꯃꯛꯅꯦ ꯍꯥꯏꯕꯁꯦ ꯍꯥꯏꯕ ꯉꯝꯗꯣꯏꯅꯤ
ꯎꯝ
ꯏꯃꯥꯟꯗ ꯃꯥꯜꯂꯦ ꯑꯗꯨꯏꯅꯦ ꯂꯣꯏꯅ ꯑꯗꯨꯝ ꯐꯖꯕ ꯉꯥꯛꯇꯅꯤꯅ
ꯎꯍꯨꯝ ꯣꯏ ꯇ
ꯅꯪꯒꯤ ꯄꯗꯤꯛ ꯀꯗꯤ ꯀꯩ ꯂꯩꯒꯦ
ꯑꯗꯨꯖꯤꯚꯥꯏ ꯂꯧꯕꯒꯤꯅꯤ ꯈꯪꯗꯦ ꯖꯄꯥꯟꯁꯦ ꯑꯗꯨꯝ ꯀ꯭ꯋꯥꯇꯔ ꯁꯤꯦꯃꯤꯐꯥꯏꯅꯦꯜ ꯁꯨꯃꯥꯏꯅꯗꯤ ꯆꯪꯒꯗꯕꯗꯤ ꯃꯥꯜꯂꯦ ꯑꯗꯣ ꯂꯝꯕꯨ ꯗꯤ ꯑꯔꯖꯦꯟꯇꯤꯅꯥꯅ ꯍꯦꯟꯅꯗꯤ ꯄꯥꯝꯃꯦ
ꯑꯣ ꯆ ꯃꯤꯠ
ꯎꯝ
ꯒ꯭ꯔꯨꯞꯈꯁꯤꯡ ꯀꯃꯥꯏꯅ ꯇꯧꯔꯒꯦ
ꯆꯥꯛꯁꯦ ꯊꯣꯡꯉꯌꯦ ꯀꯟꯅ ꯍꯧꯖꯤꯛ ꯅꯣꯏꯗꯤꯌꯦ ꯑꯩꯣꯏ ꯃꯥꯅꯀꯅ ꯊꯣꯡꯅꯤ
ꯀꯌꯦ ꯀꯩꯨ
ꯆꯝꯄꯨꯄꯕꯤꯁ ꯦꯟꯗꯤ ꯃ ꯆꯝ ꯇꯣꯡ ꯇꯅꯤ ꯑ ꯉꯃꯦꯂꯦ
ꯍꯌꯦꯡꯗꯤ ꯐꯣꯝꯗ ꯊꯥꯖꯤꯟꯁꯦ ꯍꯦꯛ
ꯎꯝ
ꯌꯦꯡꯗꯤ ꯄꯨꯂ ꯊꯖꯅꯁꯦ
ꯊꯥꯖꯤꯟꯁꯦ ꯊꯥꯖꯤꯟꯁꯦ ꯚꯥꯏ ꯑꯩꯁꯨ ꯐꯣꯝ ꯊꯥꯖꯤꯟꯕꯗꯣ ꯑꯩꯁꯨ ꯊꯕꯛ ꯑꯃꯒꯤ ꯄꯦꯟꯗꯤꯡ ꯂꯩꯔ ꯂꯩꯔꯤꯕꯅꯦ ꯑꯩꯁ ꯊꯥꯖꯤꯟꯕ ꯍꯩꯇ꯭ꯔꯕ ꯑꯗꯣ ꯚꯥꯏꯒ ꯇꯥꯟꯅꯗ꯭ꯔꯒꯗꯤ ꯌꯥꯒꯗ
ꯅꯪꯒꯤ ꯁꯥꯏ ꯄ ꯇꯕꯨ ꯀꯔ ꯀꯥꯟꯗꯅ ꯇꯧꯅꯤ ꯍꯥꯏꯕꯗꯨꯕꯨ ꯀꯥꯎꯈ꯭ꯔꯦꯅꯦ ꯍꯥꯏꯕꯕꯨ
ꯃꯥꯏꯒꯤ ꯁꯝꯒꯔꯤꯦ ꯈꯔ ꯊ ꯔꯧ ꯃꯥ ꯂꯩꯦ ꯇꯥꯡ ꯊ꯭ꯔꯠꯇ ꯁꯏ ꯊ
ꯀꯨꯏꯗꯣꯏꯦꯍꯦ ꯑꯗꯨꯗꯤ ꯃꯤꯁꯤ ꯃꯅꯤꯅꯤ ꯃꯉꯥꯃꯨꯛꯇ ꯉꯥꯏꯔꯦ
ꯍꯣꯏ ꯑꯗꯨꯕꯨꯗꯤ
ꯅꯨꯃꯤꯠ ꯀꯌꯥꯅꯤꯃꯤ ꯀꯄꯒ ꯂ ꯂꯩ
ꯥꯏ ꯅꯣꯡꯃꯒꯨꯝꯕ ꯈꯈꯤꯇꯪ ꯅꯣꯡꯃꯥ ꯁꯣꯔꯤ ꯍꯞꯇꯥ ꯑꯃ ꯆꯥꯒ ꯇ ꯑꯣꯏꯔꯣ ꯃꯥꯔꯦ
ꯁꯨꯃꯄꯦꯁꯦ
ꯎꯝ
ꯌꯥꯝ ꯀꯅ ꯀꯩꯒꯤꯅꯦꯦ
ꯎ
ꯈꯝꯗ ꯗꯧꯔꯅ ꯈꯗ ꯑꯩꯈꯣꯏꯅ ꯑꯉꯥꯡ ꯑꯣꯏ
ꯁꯨꯇꯤ ꯌꯥꯝ ꯄꯤꯊꯣꯛꯈꯤꯕ꯭ꯔꯣ
ꯄꯤꯤꯁꯣꯛ ꯊꯗ
ꯇꯤꯔꯅꯤ ꯌꯥ ꯃ ꯑꯗꯨꯗ
ꯎꯝ ꯁꯤꯗ
ꯆ ꯆꯠꯁ ꯉꯁꯤꯒꯦ ꯍꯥꯏꯗꯤꯅꯦ ꯥꯏꯅꯅꯨꯡꯗꯤ ꯐꯤꯖꯤ ꯈꯔ ꯁꯨꯒꯦꯅ ꯐꯤꯁꯦ ꯈꯔ ꯁꯨꯅꯤ ꯅꯣꯡ ꯇꯥꯁꯂꯛꯇꯅ ꯐ ꯇꯥꯗꯅ ꯈꯔꯁꯨ ꯀꯪꯍꯧꯗ꯭ꯔꯦ ꯇꯧꯔꯤꯁꯦ ꯍꯥꯡꯗꯣ ꯃꯥꯂꯦꯅ ꯅꯨꯡꯁꯥ ꯈꯤꯇꯪ ꯁꯥꯗꯣꯔꯛꯄꯗꯨꯗ
ꯎꯝ
ꯏꯁꯤꯡꯒ ꯑꯗꯨ ꯐꯖꯍꯧꯕꯅꯤ ꯌꯥꯝ ꯅꯨꯡꯉꯥꯏꯌꯦ ꯐꯤꯁꯨꯕ ꯏꯁꯤꯡꯗ ꯐꯖꯅꯔ ꯆꯦꯜꯂꯒꯀꯣ ꯌꯥꯝ ꯅꯨꯡꯉꯥꯏꯔ ꯆꯇꯛꯇꯦꯦꯟꯗꯣ ꯐꯖꯅ ꯁꯦꯡꯗꯣꯛ ꯈꯣꯠꯇꯣꯛꯗꯤ ꯇꯧꯕꯤꯔꯗꯤ ꯑꯃꯨꯛꯥꯏꯅ ꯅꯨꯡꯉꯥꯏꯔꯅꯤ
ꯃꯁꯦ ꯥꯏ ꯑꯩꯒꯤ ꯃꯣꯠꯇꯗꯤ ꯑꯩꯈꯣꯏꯅ ꯑꯩꯈꯣꯏ ꯏꯁꯥꯒꯤ ꯄꯣꯠꯅꯦꯅ ꯈꯜꯂꯕ ꯑꯗꯨ ꯑꯣꯏꯇꯥꯔꯒꯗꯤ ꯃꯌꯥꯝꯅ ꯃꯣꯠꯁꯤꯜꯂꯤꯕꯁꯦ ꯁꯤ ꯈꯤꯇꯪ ꯄ꯭ꯔꯁꯛ ꯐꯔꯛꯀꯗ꯭ꯔꯥꯅ ꯈꯜꯂꯦ ꯑꯁꯤ ꯑꯩꯈꯣꯏ ꯃꯤꯑꯣꯏꯕꯒꯤ ꯋꯥꯈꯜꯖꯥꯟ ꯁꯦꯝꯗꯣꯛꯀꯨꯝꯕ ꯆꯪꯉꯦꯕꯀꯣ ꯁꯤꯁ ꯑꯗꯨꯣ ꯗꯤ ꯄꯖ ꯃꯥꯟꯗꯕ
ꯍꯧꯖꯤꯛꯀꯥꯟꯁꯤꯕꯨ ꯑꯣꯟꯂꯥꯏꯟꯗꯒꯤꯩ ꯄꯨꯣ ꯆꯟꯕꯁꯤꯕꯨ ꯑꯗꯨꯝ ꯃꯇꯝꯁ ꯀꯃꯥꯏꯅ ꯇꯧꯒꯦ ꯀꯨꯏꯅ ꯆꯪꯕ꯭ꯔꯣ ꯂꯥꯛꯄ꯭ꯔꯣ ꯈꯪꯕ꯭ꯔꯣ ꯕꯥꯏꯕꯣ
ꯑꯩꯁꯨ ꯑꯣꯟꯂꯥꯏꯟꯗꯒꯤ ꯐꯨꯠ ꯀꯔꯇꯧꯕ ꯀꯨꯏꯔꯕ ꯍꯟꯗꯛ ꯃꯔꯁꯦ
ꯎ ꯎꯝ ꯑꯩꯁꯨ ꯀꯛꯀꯦꯅ ꯈꯜꯂꯤꯅꯦ ꯄꯣꯠ ꯑꯇ
ꯀꯔꯤ ꯄꯣꯠꯇꯥ ꯀꯌꯥ
ꯀꯩꯅꯣꯧꯕꯒꯤꯗꯧꯕ ꯎꯝ ꯀꯣꯝꯇꯒ ꯑꯗꯒꯤ ꯕꯦꯜ ꯑꯝꯇ ꯀꯛꯁꯤꯔꯥꯅ ꯇꯧꯕ ꯄꯩꯁꯥꯁꯤꯁꯨ ꯃꯔꯥꯡ ꯀꯥꯏꯅ ꯂꯩꯇꯕ ꯑꯗꯣ ꯈꯤꯇꯪ ꯐꯁꯨ ꯐꯕ ꯑꯗꯩ ꯈꯤꯇꯪ ꯃꯃꯜꯁꯨ ꯇꯥꯕ ꯑꯗꯨꯝꯕꯗꯣ ꯑꯗꯨ ꯊꯤꯒꯦ ꯇꯧꯕ ꯑꯗꯣ ꯀꯔꯝꯕ ꯑꯦꯐꯇꯅ ꯐꯗꯣꯏꯅꯣ ꯈꯪꯗꯦ ꯄꯣꯠꯁꯦ ꯑꯩꯅ ꯄꯥꯛꯅ ꯁꯤꯖꯤꯟꯅꯕ ꯄꯣꯠ ꯎꯕ ꯅꯠꯇꯅꯤꯅ ꯈꯪꯗ꯭ꯔꯦꯅꯦ ꯄꯣꯠ ꯀꯤꯛꯄꯗ ꯈ꯭ꯋꯥꯏꯗꯒꯤ ꯐꯕ ꯄꯣ ꯀꯩꯅꯣꯁꯤ ꯑꯦꯞꯁꯤ ꯑꯦꯃꯥꯖꯣꯟꯅ ꯑꯣꯏꯕ꯭ꯔꯣ
ꯎꯝ ꯃꯃꯟꯗꯣ ꯁꯨꯝ ꯇꯥꯡꯝꯕꯒꯤ ꯋꯥꯅꯦꯅ ꯑꯗꯣ ꯀꯣꯡꯖꯣꯣꯡꯕꯔ ꯇꯨ ꯀꯔ ꯁꯤꯁꯨ ꯈꯔ ꯐꯕ ꯍꯥꯏꯇꯥꯔꯒꯗꯤ ꯃꯤꯁꯣ ꯐ꯭ꯂꯤꯞꯀꯥꯔꯠ ꯁꯤꯒꯨꯝꯕꯗꯀꯣ
ꯍꯧꯖꯤꯛꯀꯥꯟꯗꯤ ꯑꯦꯞꯁꯦ ꯃꯌꯥꯝ ꯊꯣꯛꯂꯛꯑꯦꯅꯦ
ꯎꯝ
ꯃꯌꯥꯝ ꯍꯦꯛꯇ ꯌꯥꯎꯔꯝꯃꯦꯕ ꯀꯛ ꯀꯩ ꯀꯧꯔꯒ ꯄꯣꯠꯁꯦ ꯑꯩꯅ ꯀꯩꯒꯤ ꯄꯣꯠꯇꯣ ꯄꯥꯝ ꯍꯥꯏꯗꯤ ꯑꯩꯅ ꯄꯥꯝꯃꯤ ꯄꯣꯠꯇꯣ ꯑꯗꯨꯃꯛ ꯑꯗꯨ ꯅꯠꯇꯕꯗ ꯁꯦꯔꯥꯅ ꯂꯥꯛꯄꯁꯨ ꯃꯌꯥꯝ ꯌꯥꯎꯋꯦꯕ
ꯑꯗꯨꯅ ꯐꯖꯅ ꯆꯤꯠꯇꯔ ꯀꯛꯇ꯭ꯔꯗꯤ ꯌꯥꯗꯦꯕ
ꯎꯝ ꯍꯟꯗꯛꯇꯤ ꯑꯗꯨꯝ ꯃꯌꯥꯝ ꯊꯦꯡꯅꯔꯦ
ꯑꯩꯌꯨꯛ ꯄꯨꯡ ꯀꯌꯥꯗ ꯍꯧꯒꯠ ꯀꯦ
ꯑꯌꯨꯛꯁꯦ ꯑꯩ ꯄꯨꯡ ꯀꯩꯅꯣꯗ ꯍꯧꯒꯠꯂꯦ ꯃꯔꯤ
ꯃꯔꯤꯗ ꯍꯧꯒꯠ ꯂꯕꯣ
ꯃꯔꯤ ꯃꯔꯤ ꯃꯈꯥꯏ ꯁ꯭ꯋꯥꯏꯗ ꯍꯧꯒꯠꯂꯦ
ꯑꯗꯨꯗꯤ ꯀꯣꯂꯦꯖ ꯆꯠꯄ ꯈꯣꯠꯄ ꯔꯦꯗꯤ ꯇꯧꯕꯁꯤꯅ ꯄꯨꯡ ꯀꯌꯥꯗꯒꯤ ꯇꯧꯕ
ꯑꯗꯨꯝ ꯄꯨꯡ ꯇꯔꯨꯛ ꯁ꯭ꯋꯥꯏꯗꯒꯤ ꯑꯗꯨꯝ ꯔꯦꯗꯤ ꯇꯧꯔꯦ
ꯆꯠꯄꯅ ꯀꯌꯥꯗꯒꯤ ꯆꯠꯄ
ꯆꯠꯄꯟ ꯁꯤꯁ ꯊꯥꯔꯇꯤ ꯇꯤꯗꯒꯤ ꯊꯣꯛꯑꯦ
ꯑꯁ ꯍꯧꯖꯤꯛ ꯄꯨꯡ ꯀꯌꯥꯗ ꯍꯧꯒꯦ
ꯀ꯭ꯂꯥꯁꯇ ꯁꯦ ꯁꯚꯦꯟ ꯐꯣꯔꯇꯤ ꯐꯥꯏꯚꯇꯒꯤ
ꯌꯥꯝꯅ ꯉꯟꯕꯁꯨ
ꯉꯡꯅ ꯆꯠꯄꯁꯤꯅ ꯈ꯭ꯋꯥꯏ ꯚꯦꯁꯅꯦ ꯚꯥꯏ ꯉꯝꯗꯕꯩ ꯋꯥꯅꯤ
ꯎꯝ
ꯅꯨꯃꯤꯗꯥꯡꯗꯣ ꯌꯥꯝ ꯊꯦꯡꯅ ꯇꯨꯝꯕ ꯌꯥꯔꯔꯣꯏ ꯑꯗꯨꯗꯤ ꯈꯔ ꯈꯔ ꯉꯟꯅ ꯇꯨꯝꯕ
ꯍꯣꯏ ꯍꯣꯏ
ꯅꯠꯇ꯭ꯔꯗꯤ ꯍꯛꯆꯥꯡꯗ ꯁꯣꯛꯂꯛ ꯇꯣꯏꯅꯤꯅꯦ
ꯎꯝ
ꯑꯗꯨꯒ ꯍꯜꯂꯛꯄꯅ ꯄꯨꯡ ꯑꯃ ꯁ꯭ꯋꯥꯏꯗ ꯍꯜꯂꯛꯄ꯭ꯔꯣ ꯌꯨꯝ ꯌꯧꯔꯛꯄꯁꯦ
ꯎꯝ ꯑꯃ ꯃꯈꯥꯏꯗ
ꯁꯝꯃꯔ ꯃꯇꯝꯒꯤ ꯑꯣꯏꯕꯒꯤꯔ ꯑꯣꯏꯔꯤꯁꯦ ꯋꯤꯟꯇꯔꯗꯗꯤ ꯆꯦꯟꯖ ꯇꯧꯔꯛꯀꯗ꯭ꯔꯥ
ꯋꯤꯟꯇꯔꯗꯗꯤ ꯆꯦꯟꯖ ꯇꯧꯔꯛꯀꯅꯤ
ꯑꯣ ꯑꯗꯨꯅꯦ ꯅꯩꯁꯨ ꯈꯜꯂꯦꯕ ꯑ ꯑꯗꯨꯗꯤ ꯉꯟꯕꯅꯤꯅ ꯋꯥꯋꯀꯤꯡ ꯆꯠꯄ ꯈꯣꯠꯄ ꯑꯃ ꯑꯃ ꯅꯪꯉꯔꯣꯏꯅꯦ ꯋꯥꯋꯀꯤꯡ ꯆꯠꯁꯦ ꯅꯍꯧꯒꯦ ꯇꯧꯕꯅꯤꯗ ꯑꯌꯨꯛꯇ ꯈꯔ ꯈꯔ ꯋꯀꯤꯡ ꯆꯠꯄ ꯌꯥꯔꯣꯏꯅꯦ ꯅꯪꯀꯣ ꯍꯣꯏ ꯑꯗꯨ ꯅꯪ ꯁꯝꯃꯔ ꯊꯥꯔꯀꯥꯟꯗ ꯍꯦꯛ ꯆꯠꯄ ꯍꯥꯏꯗꯨꯅꯦ ꯈꯔ ꯈꯔ ꯆꯠꯊꯣꯛꯄ ꯑꯗꯨ
ꯍꯣꯏ ꯃꯇꯝꯖꯦ ꯑꯩꯉꯣꯟꯗ ꯌꯥꯝ ꯈꯨꯌꯧꯅꯕ ꯍꯥꯏꯇꯥꯔꯦ
ꯃꯇꯝꯖꯤꯕꯨ ꯈꯨꯌꯧꯅꯗ꯭ꯔꯒꯗꯤ
ꯎꯝ
ꯔꯃ ꯌꯥꯕꯣ
ꯑꯌꯨꯛ ꯉꯟꯇꯥ ꯆꯠꯄꯁꯦ ꯌꯥꯝ ꯅꯨꯡꯉꯥꯏꯔ ꯖꯥꯠꯅꯤꯗ
ꯎꯝ
ꯅꯨꯡꯁꯤꯠꯇꯣ ꯂꯤꯔꯤ ꯂꯤꯔꯤ ꯑꯁꯦꯡꯕ ꯌꯥꯝ ꯐꯪꯉꯦꯕ ꯅꯨꯡꯁꯤꯠ ꯑꯁꯦꯡꯕ ꯑꯗꯨ